ꯑꯣ ꯇꯥꯏꯌꯦꯀꯣ
ꯇꯥꯏ ꯇꯥꯏ
ꯑꯣ ꯑꯣ ꯀꯔꯤ ꯇꯧꯔꯤꯕ꯭ꯔꯣ
ꯑꯩ ꯆꯥꯛ ꯆꯥꯕ ꯂꯣꯏꯗ ꯉꯥꯏꯔꯤ ꯋꯥꯛꯀꯤꯡ ꯆꯠꯂꯝꯕꯅꯤ
ꯑꯣ ꯑꯦ ꯊꯦꯡꯉꯦꯅ ꯑꯗꯨꯗꯤ
ꯊꯦꯡꯉꯦꯕ ꯑꯩ ꯊꯦꯡ ꯆꯥꯕ ꯉꯁꯤꯗꯤ
ꯑꯣ ꯑꯩꯈꯣꯏꯁꯨ ꯑꯗꯨꯝ ꯊꯦꯡꯉꯦꯗ
ꯑꯣ
ꯎꯝ ꯉꯁꯤꯗꯤ ꯑꯥ ꯎꯁꯣꯏ ꯎꯁꯣꯏ ꯉꯧꯕꯒ ꯀꯥꯡꯁꯣꯏ ꯑꯃꯒ
ꯎꯝ ꯍꯥꯎꯔꯦ ꯅꯪꯅ ꯊꯣꯡꯉꯤꯔꯣ
ꯑꯩ ꯆꯥꯛ ꯏꯟꯁꯥꯡ ꯊꯣꯡꯕ ꯍꯩꯇꯦ
ꯍꯩꯇꯤꯌꯦ
ꯍꯩꯇꯕ ꯍꯩꯁꯨ ꯍꯩꯇꯦ ꯑꯗꯨꯒ ꯑꯗꯨꯝ ꯃꯍꯧꯁꯥꯅ ꯊꯣꯡꯗꯕꯗꯣ
ꯑꯥ
ꯑꯗꯨꯝ ꯌꯨꯝꯒꯤ ꯑꯩꯈꯣꯏ ꯏꯃꯥ ꯃꯈꯣꯏꯅ ꯑꯗꯨꯝ ꯊꯣꯡꯉꯦꯕ
ꯑꯥ
ꯅꯣꯏꯗꯤ ꯅꯪꯗꯤ ꯅꯪ ꯊꯣꯡꯉꯤꯔꯣ
ꯊꯣꯡꯕ ꯈꯤꯇꯪ ꯀꯩꯅꯣ ꯇꯧꯗꯩꯉꯥꯢꯔꯤ ꯑꯩꯈꯣꯏ ꯃꯥꯥꯍꯣꯏꯅ ꯊꯣꯡꯉꯝꯃꯦ ꯑꯗꯨꯗꯒꯤ ꯑꯩꯗꯤ ꯀꯩꯅꯣꯒꯨꯝꯕ ꯇꯧ ꯇꯧꯕꯅꯤꯅ
ꯎꯝ ꯆꯞ ꯃꯥꯅꯩ
ꯑꯗꯨꯅꯦ ꯍꯥꯏ ꯍꯌꯦꯅ ꯆꯞ ꯃꯥꯟꯅꯩ
ꯎꯝ ꯑꯗꯨ ꯅꯨꯡꯇꯤꯒꯤ ꯀꯩꯀꯩ ꯇꯧꯒꯦ ꯅꯪꯗꯤ
ꯅꯨꯡꯇꯤꯒꯤꯁꯦ ꯑꯩ ꯁꯥꯟꯅꯕ ꯆꯠꯂꯦ
ꯑꯣ
ꯑꯩ ꯁꯥꯟꯅꯕ ꯆꯠꯂꯦ ꯅꯪꯗꯤ
ꯑꯩ ꯑꯉꯥꯡ ꯍꯣꯝ ꯇ꯭ꯌꯨꯇꯔ ꯇꯧꯋꯦ ꯑꯗꯨꯒ ꯂꯥꯏꯕ꯭ꯔꯦꯔꯤꯗ ꯑꯃꯨꯛ ꯉꯥꯏꯍꯥꯛ ꯆꯠꯄꯀꯣ ꯁꯨꯃꯥꯏꯅ ꯇꯧꯔꯒ ꯑꯗꯨꯝ ꯑꯣ ꯑꯥ ꯍꯣꯏ ꯑꯉꯥꯡ ꯑꯉꯥꯡ ꯇ꯭ꯨꯏꯁꯟ ꯑꯉꯥꯡ ꯇꯨꯏꯁꯟ ꯇꯥꯛꯑꯦ ꯑꯗꯨꯒ ꯏꯁꯥꯒꯤꯁꯨ ꯑꯗꯨꯝ ꯂꯥꯏꯕ꯭ꯔꯦꯔꯤꯗ ꯑꯃꯨꯛ ꯆꯠꯂꯦ
ꯌꯥꯝ ꯐꯩꯌꯦ ꯑꯗꯨꯃꯥꯏꯅ ꯇꯧꯒꯗꯅꯤ
ꯃꯇꯝ ꯃꯥꯡꯍꯟꯕ ꯌꯥꯄꯣꯠ ꯅ
ꯌꯥꯗꯦꯕ ꯑꯗꯗꯨ ꯍꯧꯖꯤꯛ ꯀꯤ ꯃꯇꯝ ꯃꯇꯝꯗ ꯃꯇꯝ ꯃꯥꯡꯍꯟꯕꯁꯦ ꯀꯥꯏꯗꯒꯤ ꯌꯥꯗꯦ ꯑꯗꯨ ꯁꯥꯟꯅꯕ ꯁꯥꯟꯅꯕꯒꯨꯝꯕ ꯆꯠꯄ ꯂꯥꯏꯕ꯭ꯔꯦꯔꯤꯒꯨꯝꯕ ꯆꯠꯄ
ꯍꯣꯏ ꯃꯁꯥ ꯃꯁꯥꯒꯤ ꯍꯩꯅꯖꯕꯤ
ꯆꯠꯅꯕꯤꯗꯣ ꯃꯁꯥ ꯃꯁꯥꯒꯤ ꯏꯁꯀꯤꯜꯒꯨꯝꯕꯗꯣ ꯍꯥꯏꯗꯤ ꯑꯩꯁꯨ ꯀꯩꯅꯣꯝꯒꯨꯝꯕ ꯄꯥꯝꯗꯦꯕ ꯍꯥꯏꯗꯤ ꯂꯥꯏꯔꯤꯛꯄꯨꯗꯤ ꯑꯩ ꯍꯥꯟꯅꯕꯨꯗꯤ ꯀꯩꯅꯣꯝ ꯇꯧꯗꯦ ꯍꯥꯏꯗꯤ ꯑꯗꯨ ꯑꯣꯏꯔꯁꯨ ꯁꯥꯟꯅꯕꯗ ꯆꯪꯈ꯭ꯔꯕꯅꯤꯅꯀꯣ ꯁꯥꯟꯅꯕꯁꯤꯗ ꯑꯗꯨꯝ ꯑꯥ ꯇꯥꯅ ꯌꯧꯍꯧꯅꯕ ꯈꯣꯠꯅꯕ
ꯑꯗꯨꯅꯦ
ꯀꯣ
ꯂꯣꯏ ꯂꯣꯏꯅꯃꯛ ꯑꯅꯦꯝꯕ ꯊꯕꯛꯁꯨ ꯑꯗꯨꯝ ꯐꯖꯅ ꯍꯣꯠꯅꯔꯗꯤ ꯋꯥꯡꯉꯦ ꯍꯥꯏꯗꯨꯅꯤ
ꯆꯨꯝꯃꯦ ꯑꯗꯨꯕꯨꯗꯤ
ꯑꯩ ꯈꯪꯗꯦ ꯍꯧꯖꯤꯛꯀꯥꯟ ꯃꯤ ꯃꯌꯥꯝꯁꯦ
ꯍꯧꯖꯤꯛꯀꯤ ꯃꯇꯝꯗꯗꯤ ꯀꯥꯏꯗꯒꯤ ꯌꯥꯗꯦ
ꯑꯗꯨꯅꯦ ꯍꯧꯖꯤꯛ ꯍꯧꯖꯤꯛꯇꯤ ꯀꯩ ꯇꯧꯔꯤꯒꯦ
ꯍꯧꯖꯤꯛ ꯍꯥꯏꯗꯤ ꯀꯩꯗꯧꯔꯤꯒꯦ ꯍꯥꯏꯗꯤ
ꯍꯧꯖꯤꯛ ꯑꯗꯨꯝ ꯍꯧꯖꯤꯛ ꯍꯧꯖꯤꯛꯀꯤ ꯑꯣꯏꯅ
ꯑꯣ ꯍꯧꯖꯤꯛꯀꯤ ꯑꯣꯏꯅꯗꯤ ꯀꯩꯝ ꯇꯧꯗꯦ ꯑꯣ ꯁꯨꯝ ꯋꯥꯛꯀꯤꯡ ꯆꯠꯂꯝꯃꯟ ꯆꯥꯛ ꯆꯥꯂꯣꯏꯗ ꯉꯥꯏꯔꯤ
ꯑꯩꯗꯤ ꯅꯨꯄꯤ ꯑꯣꯏꯕꯅꯤꯅ ꯅꯨꯡꯗꯥꯡꯁꯦ ꯃꯄꯥꯟ ꯊꯣꯛꯄꯁꯦ ꯈꯔ ꯇꯜꯂꯦꯒꯅ ꯋꯥꯛꯀꯤꯡꯒꯨꯝꯕꯁꯨ ꯆꯠꯇꯦ
ꯍꯣꯏ ꯀꯩꯁꯨ ꯀꯥꯏꯗꯦ ꯑꯗꯨꯅꯦ ꯑꯗꯨꯗꯤ ꯅꯠꯇ꯭ꯔꯗꯤ ꯀꯩꯅꯣꯝꯇ ꯍꯥꯏꯗꯤ ꯅꯣꯏ ꯌꯨꯝ ꯌꯨꯝꯒꯨꯝꯕꯗ ꯑꯗꯨꯝ ꯉꯥꯛꯇꯪ ꯑꯣꯏꯔꯁꯨ ꯆꯠꯂꯕ ꯍꯥꯏꯗꯤ ꯆꯥꯛ ꯆꯥ ꯃꯇꯨꯡꯗ ꯇꯨꯝꯁꯤꯟꯕꯗꯨ ꯐꯠꯇꯕꯅꯦꯕ
ꯍꯣꯏ ꯍꯣꯏ ꯆꯨꯝꯃꯦ ꯑꯗꯨꯁꯨ
ꯑꯗꯨꯅ ꯆꯥꯛ ꯆꯥꯔꯒ ꯇꯨꯝꯁꯤꯟꯕꯗꯣ ꯑꯩꯗꯤ ꯌꯦꯡꯉꯨ ꯆꯥꯛ ꯆꯥꯔꯒ ꯇꯨꯝꯁꯤꯟꯕꯁꯦ ꯑꯩ ꯍꯩꯅꯗꯦꯕ ꯍꯥꯏꯗꯤ ꯆꯥꯛ ꯆꯥꯔꯒ ꯑꯗꯨꯝ ꯀꯩꯅꯣꯝ ꯇꯧꯔꯒ ꯍꯥꯏꯗꯤ ꯋꯥꯋꯥꯛꯀꯤꯡ ꯑꯣꯏꯔꯁꯨ ꯈ ꯈꯔ ꯃꯇꯦꯛ ꯃꯇꯦꯛ ꯑꯗꯨꯝ ꯆꯠꯅꯦꯕ ꯑꯗꯨꯒꯤ ꯍꯛꯆꯥꯡꯕꯨꯗꯤ ꯂꯨꯝ ꯍꯥꯏꯗꯤ ꯈꯤꯇꯪꯕꯨꯗꯤ ꯀꯩꯅꯣꯝ ꯇꯧꯔꯦ ꯂꯨꯝꯗꯦ ꯑꯩꯗꯤ ꯍꯥꯏꯗꯤ ꯐꯤꯖꯤꯀꯦꯜ ꯑꯗꯨꯝ ꯍꯥꯏꯗꯤ ꯀꯩꯅꯣꯒꯨꯝꯕ ꯇꯧꯕ ꯈꯣꯠꯄ ꯇꯧꯕꯅꯤꯅ
ꯁꯥꯟꯅꯕꯅꯤꯅꯀꯣ
ꯑ ꯁꯥꯟꯅꯕꯅꯤꯅ ꯍꯛꯆꯥꯡꯁꯦ ꯑꯃꯨꯛ ꯐꯤꯠ ꯐꯝꯗ ꯌꯥꯗꯦꯕ ꯑꯗꯣ ꯑꯩꯗꯤ ꯑꯃꯨꯛ ꯕꯣꯜꯒꯨꯝꯕ ꯑꯃꯨꯛ ꯂꯪꯕ ꯈꯣꯠꯄ ꯇꯧꯕꯅꯤꯅ ꯑꯩ ꯍꯛꯆꯥꯡꯗꯣ ꯍꯥꯏꯗꯤ ꯈꯤꯇꯪ ꯍꯥꯏꯗꯤ ꯏꯁꯥꯕꯤ ꯕꯤꯂꯤ ꯌꯥꯎ ꯕꯤꯂꯤꯒꯨꯝꯕ ꯌꯥꯎ ꯌꯥꯎꯗꯁꯨ ꯌꯥꯅꯤꯕ ꯍꯥꯏꯗꯤ ꯐꯦꯠꯀꯨꯝꯕ ꯈꯔ ꯌꯥꯎꯒꯗꯕ ꯑꯩꯈꯣꯏꯗꯤ ꯕꯣꯂꯔꯅꯤꯅ
ꯆꯨꯝꯃꯦ
ꯑ ꯑꯗꯨꯒꯤ ꯍꯥꯏꯗꯦ
ꯑꯗꯨ ꯑꯩꯁꯨ ꯅꯍꯥꯟꯅꯨ ꯌꯦꯡꯉꯦ ꯑꯗꯣ ꯑꯩꯅ ꯄꯥꯝꯕ ꯀꯩꯅꯣꯗꯣ ꯊꯣꯛꯇ꯭ꯔꯗꯤ ꯌꯦꯡꯗꯦꯗ ꯃꯇꯝꯒ
ꯑꯣ ꯇꯝꯗ ꯑꯣ ꯇꯝꯗ
ꯍꯣꯏ
ꯎꯝ
ꯉꯍꯥꯟ ꯅꯍꯥꯟ ꯑꯃꯨꯛ ꯑꯩꯁꯨ ꯀꯩꯅꯣ ꯄꯨꯡ ꯑꯍꯨꯝ ꯃꯈꯥꯏꯗ ꯍꯧꯒꯜꯂꯒ ꯋꯥꯛꯀꯤꯡ ꯆꯦꯜꯂꯝꯃꯦꯕ ꯑꯗꯣ
ꯈꯔ ꯂꯩꯔꯒ ꯉꯝꯃꯛꯇ꯭ꯔꯦ
ꯆꯆꯥꯁꯨꯅꯦ ꯍꯥꯏꯗꯤ ꯑꯩꯁꯨ ꯑꯌꯨꯛ ꯑꯌꯨꯛꯄꯨꯗꯤ ꯆꯠꯂꯦ ꯋꯥꯋꯥꯛꯀꯤꯡꯁꯦ ꯑꯗ ꯋꯥꯋꯥꯛꯀꯤꯡ ꯋꯀꯤꯡ ꯆꯠꯄꯗꯨꯗ ꯀꯩꯅꯣꯝ ꯇꯧꯔꯒꯗꯤ ꯑꯌꯨꯛꯄꯨꯗꯤ ꯑꯗꯨꯝ ꯁꯥꯟꯅꯕ ꯆꯠꯂꯦꯕ ꯄꯨꯡ ꯃꯉꯥ ꯑꯗꯨꯋꯥꯏꯗ ꯑꯗꯨꯝ ꯆꯠꯂꯦꯕ ꯁꯥꯟꯅꯕ
ꯁꯥꯟꯅꯕꯗꯨꯅ ꯑꯗꯨꯝ ꯌꯥꯅꯤꯗ ꯅꯣꯏꯗꯤ
ꯑꯗꯨꯅꯦ ꯍꯥꯏꯗꯤ ꯋꯥꯋꯥꯛꯀꯤꯡꯗ ꯆꯦꯜꯂꯒ ꯑꯃꯨꯛ ꯆꯠꯂꯅꯤ ꯑꯗꯨꯒꯤ ꯑꯗꯨ ꯑꯗꯨ ꯑꯗꯨꯒꯤ ꯁꯥꯟꯅꯕ ꯑꯗꯨꯝ ꯆꯠꯂꯦꯕ ꯁꯥꯟꯅꯕꯗ
ꯎꯝ ꯍꯧꯖꯤꯛꯀꯥꯟ ꯌꯥꯝ ꯆꯦꯟꯕꯤ ꯀꯩ ꯀꯩꯅꯣ ꯌꯥꯝ ꯇꯧꯅꯗꯥꯏ
ꯇꯧꯋꯦ ꯑꯥ ꯑꯗꯨ ꯑꯩ ꯁꯪꯗꯕꯁꯨ ꯆꯦꯟꯁꯤ ꯌꯥꯎꯗꯦ ꯑꯩ ꯁꯪꯗꯕ ꯍꯥꯏꯗꯤ ꯁꯪꯗꯕ ꯍꯥꯏꯗꯤ ꯄ꯭ꯔꯦꯛꯇꯤꯁ ꯄ꯭ꯔꯦꯛꯇꯤꯁꯁꯦ ꯑꯌꯨꯛ ꯑꯅꯤꯃꯛ ꯇꯧꯋꯦꯕ ꯑꯌꯨꯛꯁꯨ ꯇꯧꯋꯦ ꯑꯃꯛ ꯅꯨꯡꯗꯥꯡꯁꯨ ꯇꯧꯋꯦꯕ ꯅꯨꯡꯗꯥꯡ ꯍꯥꯏꯗꯤ ꯑꯩꯈꯣꯏꯗꯤ ꯃꯩ ꯊꯥꯜꯂꯒꯁꯨ ꯇꯧꯕ ꯌꯥꯏꯑꯕ ꯅꯨꯡꯗꯥꯡ ꯑꯗꯥꯋꯥꯏꯗ
ꯑꯩꯏ
ꯑꯩ ꯍꯜꯂꯛꯄꯗꯣ ꯄꯨꯡ ꯇꯔꯨꯛ ꯇꯥꯔꯅꯤ ꯑꯌꯨꯛ ꯆꯠꯈ꯭ꯔꯅꯤ ꯑꯌꯨꯛ ꯇꯔꯦꯠ ꯃꯈꯥꯏꯗ ꯑꯑꯗꯥꯏ ꯆꯠꯈ꯭ꯔꯅꯤ ꯑꯗꯨꯗꯒꯤ ꯍꯜꯂꯛꯄꯗ ꯄꯨꯡ ꯅꯤꯞ ꯇꯔꯨꯛ ꯑꯗꯥꯏꯃꯨꯛ ꯇꯥꯔꯅꯤ ꯑꯗꯨꯗꯤ ꯇꯥꯎꯕꯝ ꯇꯧꯕꯗꯣ
ꯑꯗꯨꯅꯤ ꯃꯤ ꯌꯥꯝ ꯆꯦꯟꯅꯩ ꯍꯥꯏꯕ ꯍꯟꯗꯛ ꯍꯟꯗꯛꯁꯦ ꯀꯩꯅꯣ ꯑ ꯀꯩ ꯍꯥꯏꯅꯤ ꯇ꯭ꯔꯦꯟꯒꯤ ꯇꯥꯏꯞꯇ
ꯑ ꯆꯦꯟꯕꯅꯦ ꯃꯣꯏ ꯄꯔꯦꯡ ꯄꯔꯦꯡ ꯄꯔꯦꯡ ꯄꯔꯦꯡ ꯍꯧꯖꯤꯛ ꯕꯤꯗꯤꯑꯣ ꯕꯥꯥꯏꯔꯦꯜ ꯌꯥꯝ ꯇꯥ ꯑꯥ ꯇꯥꯔꯦ ꯍꯨꯖꯤꯛ ꯐꯤꯖꯤꯀꯦꯜꯂꯤ ꯍꯨꯖꯤꯛ ꯍꯨꯖꯤꯛ ꯍꯨꯖꯤꯛꯇꯤ ꯐꯤꯖꯤꯀꯦꯜꯜꯂꯤ ꯌꯥꯝ ꯍꯣꯠꯅꯔꯛꯏꯑ ꯃꯤꯁꯤꯡꯁꯦ
ꯍꯣꯏ ꯀꯩꯝ ꯇꯧꯔꯝꯗꯕ ꯃꯤꯁꯨ ꯆꯦꯜꯂꯥ ꯍꯦꯛꯇꯥ ꯂꯩꯔꯝꯃꯦꯕ
ꯆꯦꯜꯂꯦ ꯆꯦꯜꯂꯦ
ꯑꯩ ꯏꯃꯥꯟꯅꯕꯤꯈꯩꯁꯨ ꯑꯗꯨꯝ ꯅꯍꯥꯃꯨꯛ ꯇꯣ ꯆꯦꯜꯂꯦ ꯎꯝ ꯅꯨꯡꯉꯥꯏ ꯍꯥꯏꯌꯦ ꯑꯗꯣ
ꯅꯨꯡꯉꯥꯏ ꯍꯛꯆꯥꯡꯗꯤ ꯌꯥꯡ ꯑꯁꯤꯒꯨꯝꯕꯁꯤ ꯑ ꯔꯣ ꯂꯣꯡ ꯔꯟꯁꯤꯗꯤ ꯆꯦꯡꯊꯣꯛ ꯆꯦꯟꯊꯣꯛꯀꯗꯕꯅꯤ
ꯎꯝ ꯃꯌꯥꯝ ꯑꯗꯨꯝ ꯍꯧꯅꯔꯒ ꯆꯦꯟꯕꯤꯌꯨꯕ
ꯑꯥ ꯍꯥꯏꯗꯤ ꯁꯤꯗꯤ ꯆꯦꯟꯊꯣꯛꯀꯗꯕꯅꯦꯕ ꯂꯣꯡ ꯔꯟꯁꯤꯗꯤ
ꯑꯩꯗꯤ ꯑꯩꯒꯤ ꯃꯇꯝꯁꯨ ꯁꯨꯛꯁꯡ ꯁꯡꯗꯕꯤꯅꯦ ꯇꯧꯔꯤꯁꯦ
ꯑꯝ ꯅꯪ ꯉꯁꯥꯏ ꯑꯩꯉꯣꯟꯗ ꯃꯦꯁꯦꯖ ꯃꯦꯁꯦ ꯑꯥ
ꯍꯣꯏ ꯕꯦꯖ ꯃꯔꯤ ꯑꯗꯨ ꯃꯌꯥꯝ ꯃꯤ ꯃꯌꯨꯝꯗ ꯆꯠꯂꯒ ꯇꯧꯕꯗꯣ
ꯑꯥ
ꯑꯌꯨꯛ ꯑꯌꯨꯛꯇ ꯑꯃ ꯇꯧꯔꯦ ꯑꯗꯨꯒ ꯅꯨꯡꯊꯤꯟꯗ ꯑꯍꯨꯝ ꯇꯧꯋꯦꯕꯀꯣ ꯑꯗꯨꯒ ꯑ ꯀꯩꯅꯣꯗ ꯆꯥꯛꯆꯥꯥ ꯇꯣꯛꯑꯒ ꯈꯔ ꯂꯩꯔꯒ ꯂꯥꯏꯕ꯭ꯔꯦꯔꯤ ꯆꯠꯈ꯭ꯔꯅꯤ ꯑꯗꯨꯒ ꯈꯔ ꯂꯩꯔꯒ ꯑꯗꯨꯝ ꯇꯨꯏꯁꯟ ꯃꯇꯝ ꯁꯦ ꯍꯦꯛꯇ ꯌꯧꯔꯛꯂꯦ ꯑꯗꯨꯝ ꯌꯨꯝ ꯆꯪꯗꯕꯤꯗ ꯑꯗꯨꯝ ꯆꯠꯂꯦ
ꯐꯩꯌꯦ ꯑꯗꯨꯅꯦ ꯍꯥꯏꯗꯤ ꯐꯩ ꯑꯗꯨꯃꯥꯏꯅ ꯍꯣꯠꯅꯔꯤꯗꯣ ꯑꯩ ꯈꯤꯇꯪ ꯈꯤꯇꯪ ꯀꯩꯅꯣ ꯇꯧꯔꯁꯨ ꯍꯣꯠꯅꯔꯤꯗꯣ
ꯑ ꯑꯗꯨ ꯑꯣꯏꯇꯥꯔꯁꯨ ꯀꯩꯅꯣ ꯑ ꯀꯩ ꯍꯥꯏ ꯀꯩ ꯍꯥꯏꯒꯦ ꯅꯣꯏ ꯀꯩꯅꯣꯗ ꯍꯛꯆꯥꯡ ꯁꯥꯖꯦꯜ ꯍꯥꯏꯕ꯭ꯔꯥ
ꯀꯩ
ꯍꯛꯆꯥꯡ ꯁꯥꯖꯦꯜ ꯍꯥꯏꯕ꯭ꯔꯥ ꯀꯩꯅꯣꯝ ꯍꯥꯏꯕꯗꯣ ꯑꯥ ꯑꯗꯨ ꯇꯧꯗꯕꯒꯤ ꯑꯗꯨꯝ ꯍꯛꯆꯥꯡꯁꯦ ꯑꯗꯨꯝ ꯂꯨꯝꯃ ꯂꯩ ꯍꯥꯏꯕ
ꯂꯨ ꯀꯩꯅꯣꯝ ꯇꯧꯔꯁꯨ ꯍꯥꯏꯗꯤ ꯌꯨꯝꯗ ꯉꯥꯛꯇꯪ ꯄꯣꯊꯥꯕꯒꯨꯝꯕꯗꯣ
ꯑꯎ ꯅꯍꯥꯟꯃꯨꯛꯇꯤ ꯑꯗꯨꯝ ꯒꯥꯔꯤ ꯊꯧꯔ ꯆꯠꯂꯝꯃꯦ ꯑꯗꯣ ꯂꯨꯝ ꯍꯛꯆꯥꯡꯁꯦ ꯂꯨꯝꯃꯛꯄꯒꯨꯝ ꯇꯧꯕꯒꯤ ꯑꯗꯨꯝ ꯈꯣꯡꯅ ꯑꯗꯨꯝ ꯆꯠꯂꯦ
ꯑꯩ ꯑꯗꯨ ꯀꯩꯁꯨ ꯀꯥꯏꯗꯦ ꯐꯩꯌꯦ ꯑꯗꯨꯅꯤ ꯐꯔꯤꯅꯤ ꯐꯔꯤꯅꯤ ꯍꯥꯏꯗꯤ ꯈꯣꯡꯅ ꯆꯠꯄ ꯆꯠꯄ ꯈꯣꯠꯄ ꯇꯧꯕꯗ ꯑꯗꯨ ꯐꯔꯤꯅꯦꯕ ꯍꯥꯏꯕꯗꯤ ꯍꯛꯆꯥꯡꯗꯣ ꯌꯥꯝꯅ ꯋꯥꯋꯀꯤꯡ ꯆꯠꯄꯖꯦ ꯌꯥꯝ ꯀꯥꯟꯅꯩꯑꯕ ꯑꯩꯈꯣꯏꯗ ꯍꯧꯖꯤꯛꯀꯤ ꯃꯇꯝꯗꯗꯤ ꯑꯃꯨꯛ ꯏꯁꯤꯡꯒ ꯀꯩꯅꯣꯝꯒꯁꯦ ꯌꯥꯝ ꯊꯛꯀꯗꯕ
ꯑꯣ ꯍꯣꯏ ꯀꯩꯅꯣ ꯇꯧ ꯏꯁꯤꯡ ꯏꯁꯤꯡ ꯀꯩꯅꯣ ꯍꯨꯃꯥꯡꯗꯩꯁꯨ ꯑꯗꯨꯝ ꯀꯩꯊꯣꯛꯂꯒ ꯇꯧꯕꯅꯤꯅꯀꯣ ꯏꯁꯤꯡ ꯌꯥꯝ ꯊꯛꯇ꯭ꯔꯗꯤ ꯌꯥꯗꯦ ꯍꯧꯖꯤꯛꯇꯤ ꯌꯥꯝ ꯁꯥꯕ
ꯏꯁꯤꯡ ꯏꯁꯤꯡ ꯊꯛꯑꯣ ꯑꯗꯨꯗꯒꯤ ꯑꯦꯂꯦꯛꯀꯦꯜꯗꯣ ꯏꯂꯦꯛꯇ꯭ꯔꯤꯛ ꯄꯥꯎꯗꯔꯗꯣ ꯈꯪꯕ꯭ꯔꯥ ꯐꯥꯔꯃꯥꯁꯤꯗ ꯐꯪꯕꯗꯣ ꯑ ꯑꯗꯨ ꯊꯛꯑꯣ ꯑꯗꯨ ꯊꯛꯑꯗꯤ ꯐꯕꯅꯦ ꯑꯗꯨꯗꯤ ꯍꯥꯏꯗꯤ ꯅꯨꯡꯗꯥꯡꯒꯨꯝꯕꯗ ꯍꯥꯏꯗꯤ ꯑꯗꯨꯝ ꯊꯛꯑꯣ ꯑꯗꯨꯒꯤ ꯏꯂꯛꯇ꯭ꯔꯤꯦꯜ ꯐꯥꯎꯗꯣꯣ
ꯎ ꯅ ꯑꯩ ꯀꯩꯅꯣ ꯀꯩꯅꯣꯝ ꯍꯥꯏꯕꯤꯒꯦꯕ ꯑ ꯉꯔꯥꯡ ꯅꯍꯥꯟꯗꯣ ꯏꯃꯥꯟꯅꯕꯤ ꯑꯩ ꯃꯔꯨꯞ ꯅꯨꯄꯤ ꯑꯃ ꯂꯩꯌꯦꯕꯀꯣ
ꯑ
ꯃꯣꯏꯁꯦ ꯑ ꯀꯩꯅꯣ ꯍꯤꯗꯥꯛ ꯂꯟꯕꯒꯤ ꯗꯨꯀꯥꯟꯁ ꯌꯥꯝ ꯆꯥꯎꯅ ꯇꯧꯋꯦꯕ
ꯑ
ꯑꯗꯣ ꯅꯣꯡꯃ ꯑꯗꯨ ꯅꯍꯥꯟꯗ ꯅꯨꯄꯥ ꯑꯃꯁꯦ ꯃꯣꯏ ꯒꯦꯠ ꯑꯒꯤ ꯃꯈꯣꯡꯗꯣ ꯊꯣꯝꯖꯤꯜꯂꯒ ꯈꯣꯡꯕꯤꯗꯣ ꯇꯠꯀꯦꯗꯧꯅ ꯂꯥꯛꯑꯦ ꯍꯥꯏꯌꯦ ꯑꯗꯨ ꯐꯣꯇ ꯌꯥꯔꯔꯣꯏꯗꯕ ꯑꯗꯨ ꯏꯃꯥꯟꯕꯤ ꯃꯃꯥꯗ ꯍꯤꯗ ꯀꯥꯞꯄꯒꯤ ꯀꯩꯅꯣ ꯊꯕꯛꯇꯣ ꯇꯧꯋꯦꯕ ꯑꯗꯣ ꯑꯗꯨ ꯇꯥꯟꯖꯥꯗꯣ ꯃꯃꯥꯗꯣ ꯂꯩꯇ꯭ꯔꯕ ꯑꯗꯨ ꯏꯃꯥꯟꯅꯕꯤ ꯑꯩꯈꯣꯏꯗꯨꯁꯨ ꯃꯥꯁꯨ ꯑꯗꯨꯝ ꯍꯤꯗꯥꯛ ꯀꯥꯕꯁꯦ ꯑꯗꯨꯝ ꯍꯩꯔꯦꯕꯀꯣ ꯐꯣꯠꯄ ꯀꯩꯀꯥ ꯇꯧꯕꯁꯦ ꯃꯣꯏ ꯑꯗꯨꯝ ꯇꯧꯔꯛꯄꯅꯤꯅ ꯇꯝꯗ꯭ꯔꯁꯨ ꯑꯗꯨ ꯃꯥ ꯑꯗꯨꯝ ꯇꯧꯔꯒꯦ ꯍꯥꯏꯅ ꯐꯣꯠ ꯀꯠꯄ ꯃꯇꯝꯗ ꯑꯩꯈꯣꯏ ꯀꯩꯅꯣꯒꯤ ꯈꯣꯡꯒꯤ ꯎꯟꯁꯥꯗꯤ ꯌꯥꯝ ꯀꯜꯂꯦꯗꯅꯀꯣ ꯑꯗꯨ ꯅꯨꯄꯥꯒꯤ ꯃꯈꯣꯡꯁꯨ ꯑꯣꯏꯕ ꯍꯥꯏꯒꯤ ꯑꯗꯨꯒ ꯑꯗꯨꯒꯤ ꯃꯊꯛꯇ ꯀꯩꯅꯣ ꯎꯟꯁꯥꯗꯣ ꯌꯥꯝ ꯀꯟꯕꯅꯤꯅ ꯈꯣꯡꯒꯤ ꯑꯣꯏꯕꯅꯤꯅ ꯇꯨꯝꯗꯣ ꯊꯤꯜꯂꯒ ꯐꯣꯔꯁ ꯄꯤꯔꯒ ꯀꯩꯅꯣ ꯆꯤꯡꯊꯣꯔꯛꯄꯗ ꯃꯥꯏ ꯃꯈꯨꯠꯁꯦ ꯑꯃꯔꯣꯝꯒꯤ ꯀꯩꯅꯣ ꯈꯨꯕꯤꯗ ꯌꯦꯇꯨꯝꯗꯨꯅ ꯈꯠ ꯊꯤꯟꯈ꯭ꯔꯕ ꯑꯗꯨꯒ ꯍꯣꯔꯦꯟꯗꯤ ꯏꯗꯤ ꯈꯔ ꯊꯣꯛꯑꯦ ꯍꯥꯏ ꯃꯥꯏ ꯒ꯭ꯂꯣꯐ ꯃꯅꯨꯡꯗꯀꯣ ꯑꯗꯨ ꯈꯔ ꯊꯣꯛꯑꯝꯃꯒ ꯑꯗꯨꯝ ꯇꯣꯛꯈ꯭ꯔꯦ ꯍꯥꯏ ꯑꯗꯨꯒ ꯍꯣꯔꯦꯟꯗꯤ ꯐꯣꯠꯄ ꯂꯣꯏꯔ ꯃꯇꯨꯡꯗ ꯅꯨꯄꯥꯗꯨꯅ ꯎꯝ ꯂꯥꯏꯅꯥ ꯄꯛꯄ ꯑꯣꯏꯔꯃꯕ
ꯑꯁ
ꯑꯗꯨꯗꯗꯤ ꯑꯗꯨꯗꯩꯗꯤ ꯏꯃꯥꯟꯅꯕꯤꯗꯣ ꯀꯩꯅꯣꯗ ꯆꯦꯜꯂꯦ ꯆꯦꯜꯂꯒ ꯇꯦꯁ ꯇꯧꯊꯣꯛꯑꯦ ꯑꯗꯣ ꯀꯦꯟꯗꯤ ꯇꯧꯔꯝꯗꯦ ꯑꯗꯣ
ꯑꯝ
ꯊꯥ ꯑꯃ ꯍꯤꯗꯥꯛ ꯀꯩꯝ ꯇꯧꯗ꯭ꯔꯁꯨ ꯑꯗꯨꯝ ꯆꯦꯛꯁꯤꯟ ꯍꯧꯕꯅꯗꯤ ꯐꯩꯗꯅꯀꯣ
ꯍꯥꯏꯅꯦ
ꯑꯗꯨꯒꯤ ꯄꯨꯡ ꯊꯥ ꯑꯃ ꯆꯥꯅꯕꯁꯦ ꯍꯤꯗꯥꯛ ꯄꯤꯌꯦ ꯍꯥꯏꯌꯦ ꯉꯛꯇ꯭ꯔꯥ ꯍꯥꯏꯕ ꯃꯤ ꯃꯤ ꯄꯨꯟꯁꯤ ꯀꯟꯕ꯭ꯔꯥ ꯍꯥꯏꯕꯕꯨ ꯃꯁꯥ ꯁꯤꯒꯗꯥ
ꯃꯥ ꯑꯗ ꯏꯁꯥꯗꯁꯨ ꯂꯩꯔꯦ ꯍꯥꯏꯗꯤ ꯃꯤꯁꯤꯡꯁꯦ ꯀꯃꯥꯏꯅ ꯑꯗꯨꯝ ꯇꯧꯅꯤ ꯈꯣꯠꯅꯤ ꯏꯁꯥꯅ
ꯑꯗꯨꯅꯤ ꯈꯪꯗꯦ ꯍꯧꯖꯤꯛꯀꯥꯟ ꯃꯇꯝꯇꯁꯤꯠ ꯀꯩꯅꯣ ꯐꯣꯔꯠꯇ꯭ꯔꯤ ꯃꯃꯥꯡꯗꯁꯨ ꯑꯗꯨꯝ ꯍꯥꯏꯕ ꯀꯩꯗꯧꯒꯦ ꯍꯥꯏꯕꯅꯤꯗ ꯑꯗꯨꯝ ꯑꯁꯣꯛꯄ ꯃꯤꯗꯣ ꯑꯩꯗꯤ ꯁꯨꯃꯥꯏꯅ ꯇꯧꯕꯅꯦ ꯅꯣꯏ ꯇꯧꯕꯗ ꯈꯔ ꯆꯦꯛꯁꯤꯟꯅ ꯇꯧꯕꯤꯌꯣ ꯅꯣꯏ ꯑꯗꯨꯝ ꯁꯣꯛꯀꯅꯤ ꯅꯠꯇ꯭ꯔꯗꯤ ꯑꯗꯨꯝ ꯃꯤ ꯍꯥꯏꯕꯁꯨ ꯣꯏꯕ ꯁꯣꯏꯕ ꯍꯥꯏꯕꯕꯁꯤꯦ ꯇꯝꯕ ꯉꯝꯗꯦꯕꯀꯣ ꯑꯗꯨ
ꯑꯗꯨ ꯃꯣꯏꯅꯤꯦꯟꯅ ꯈꯪꯒꯗꯕꯅꯤꯦ
ꯑꯗꯨꯅꯦ ꯑꯗꯨ ꯈꯪꯗꯦ ꯃꯣꯏ ꯑꯗꯨꯝ ꯁꯣꯏꯏꯗꯣ ꯏ ꯊꯣꯛꯏꯕꯅꯦ ꯀ ꯍꯤꯗꯥꯛ ꯀꯥꯞꯄ ꯅꯠꯇꯦꯕꯀꯣ ꯑꯗꯨꯝ ꯏ ꯊꯣꯛꯏꯕꯅꯦ ꯑꯗꯨꯗ ꯀꯩꯅꯣ ꯂꯧꯅꯕ ꯌꯥ ꯌꯥꯕꯒꯤ ꯆꯥꯟꯁꯁꯦ ꯌꯥꯝ ꯋꯥꯡꯉꯦꯕꯀꯣ ꯑ ꯑꯗꯨꯝ ꯀꯩ ꯑꯩꯈꯣꯏ ꯏꯃꯥꯟꯒꯤꯗꯤ ꯑꯗꯨꯝ ꯍꯤꯗꯥꯛ ꯆꯥ ꯂꯩꯔꯦ ꯍꯧꯖꯤꯛ
ꯑꯁ ꯃꯖꯥꯗꯣ ꯃꯥꯅ ꯃꯤ ꯐꯅꯕ ꯇꯧꯔꯕꯨ ꯃꯥꯃ ꯁꯥꯗꯥ ꯍꯥꯏ